ꯑꯣ
ꯎꯝ ꯇꯥꯕꯔꯣ
ꯀꯩꯗꯧꯔꯤꯅꯣ
ꯅꯨꯡꯉꯥꯏꯔꯤꯕꯣ
ꯅꯨꯡꯉꯥꯏꯔꯤ ꯍꯥꯏꯇꯥꯔꯦ ꯅꯨꯡꯉꯥꯏꯇꯦ ꯍꯥꯏꯕꯗꯤ ꯍꯥꯏꯕ ꯌꯥꯗꯕꯅꯤꯅꯀꯣ
ꯅꯪꯅ ꯅꯨꯡꯉꯥꯏꯕꯗꯨꯅꯦ ꯑꯩꯅꯁꯨ ꯅꯨꯡꯉꯥꯏꯕ
ꯃꯤꯁ ꯅꯪꯗꯤꯦ
ꯅꯠꯇ꯭ꯔ
ꯅꯥꯗꯦꯀꯣ ꯑꯩꯒꯤꯁꯤ ꯑꯩꯒꯤ ꯃꯪꯗ ꯅꯪ ꯎꯔꯝꯃꯦ ꯑꯗꯨꯒꯤ
ꯠꯇ
ꯑꯩꯒꯤ ꯃꯪꯗ ꯅꯪꯗꯣ ꯏꯁꯤꯡꯗ ꯇꯥꯔꯝꯕ ꯑꯗꯨꯒꯤ ꯅꯪꯗꯣ ꯂꯣꯛꯀꯨꯝꯕ ꯊꯨꯡꯕ꯭ꯔꯥꯅ ꯍꯪꯒꯦ ꯇꯧꯕꯅꯤ
ꯎꯝ ꯉꯁꯥꯏꯒꯦ ꯇ ꯈꯪꯒ ꯍꯤꯗꯥꯛꯒꯨꯝꯕ ꯆꯥꯕ ꯈꯣꯠꯄꯗꯨꯗ ꯀꯔꯤꯁꯨ ꯑꯩꯉꯣꯟꯗ ꯀꯔꯤꯁꯨ ꯇꯧꯗ꯭ꯔꯦꯗ
ꯑꯥ ꯑꯥ ꯑꯗꯨꯒꯤꯅꯦ ꯑꯩꯒꯤ ꯃꯪꯗꯅ ꯅꯪꯗꯣ ꯎꯑꯦꯕ
ꯍꯥꯥ
ꯑꯩ ꯃꯪꯗ ꯎꯔꯝꯕꯀꯣ
ꯏꯁꯤꯡꯗ ꯇꯥꯔꯝꯕ ꯑꯗꯨꯒꯤ ꯅꯪꯗꯣ ꯅꯥꯕ꯭ꯔꯥ ꯅꯪ
ꯏꯁꯤꯡꯗ ꯇꯥꯔꯗꯤ ꯅꯥꯒꯟ ꯅꯥꯕꯔ ꯑꯃ
ꯎꯝ ꯅꯥꯒꯟꯕꯅꯦ ꯑꯗꯨꯒꯤ ꯑꯩꯗ ꯍꯪꯒꯦꯅ ꯇꯧꯔꯛꯄꯅꯤꯗ
ꯑꯥ
ꯀꯩ ꯍꯟꯖꯥꯡ ꯆꯥꯔꯒꯦ
ꯁꯤꯁꯦ ꯈꯪꯗꯦ ꯅꯪꯅ ꯃꯪꯗ ꯏꯁꯤꯡꯗ ꯇꯥꯕꯒꯤꯔꯥ ꯈꯪꯗꯦ ꯉꯥ ꯆꯥꯏꯌꯦ
ꯑꯁ ꯑꯗꯨꯗꯤ ꯑꯗꯨꯒꯤ ꯑꯣꯏꯔꯝꯃꯅꯤ ꯑꯩꯅ ꯎꯕꯗꯣ
ꯃꯔ ꯃꯅꯤ
ꯏꯁꯤꯡꯗ ꯇꯥꯕꯗꯤ ꯉꯥ ꯆꯥꯅꯤꯉꯥꯏ ꯑꯣꯏꯔꯝꯃꯅꯤ
ꯎꯝ
ꯑꯁꯤ ꯀꯩ ꯑꯥꯡ ꯀꯗꯥꯏ ꯀꯗꯥꯏ ꯆꯠꯀꯦ ꯉꯁꯤꯗꯤ ꯌꯨꯝꯗ ꯂꯩꯕ꯭ꯔꯥ ꯅꯠꯇ꯭ꯔꯒ ꯂꯧ ꯆꯠꯄ꯭ꯔꯥ ꯀꯩꯗꯧꯕ꯭ꯔꯥ
ꯁꯤꯅꯦ ꯑꯩ ꯀꯩꯅꯣꯗ ꯑ ꯄꯝꯂ ꯅꯠꯇ ꯂꯍꯗ ꯂꯎꯗ ꯆꯂ ꯂꯍ ꯀꯔꯤ ꯍꯥꯏꯁꯤꯔꯥ ꯂꯧ ꯊꯥꯕꯩꯅ
ꯑꯣ ꯑ ꯎꯝ ꯎꯝ ꯍꯧꯖꯤꯛ ꯅꯣꯏ ꯎ ꯅꯣꯏꯗꯤ ꯏꯁꯤꯡꯒꯨꯝꯕ ꯑꯗꯨꯝ ꯃꯔꯥꯡ ꯀꯥꯏꯅ ꯂꯩꯕ꯭ꯔꯥ ꯂꯧꯗ
ꯍꯣꯏ ꯏꯁꯤꯡꯕꯨꯗꯤ ꯑꯇꯩꯗ ꯀꯩꯅꯣ ꯇꯧꯗ꯭ꯔꯁꯨꯀꯣ ꯑꯩꯈꯣꯏꯒꯤ ꯂꯧꯕꯨꯛ ꯂꯧꯕꯨꯛ ꯃꯅꯥꯛꯇꯨꯗꯤ ꯌꯥꯝꯅ ꯃꯔꯥꯡ ꯀꯥꯏꯅ ꯐꯪꯉꯦ
ꯑꯩꯈꯣꯏꯁꯨ ꯀꯩꯅꯣ ꯂꯩꯌꯦ ꯂꯧꯕꯨꯛ ꯃꯅꯥꯛꯇ ꯂꯧ ꯏꯁꯤꯡ ꯃꯆꯥ ꯃꯆꯥ ꯆꯦꯟꯕ ꯂꯣꯛ ꯃꯆꯥ ꯃꯆꯥ ꯀꯣ ꯑꯣ ꯂꯩꯔꯨꯒꯦ ꯉꯥꯏ ꯉꯥꯏ ꯅꯨꯡꯊꯤꯟꯜꯗꯣ ꯅꯣꯡ ꯇꯥꯕꯒꯤ ꯏꯁꯤꯡ ꯌꯥꯝ ꯍꯧꯖꯤꯛꯇꯤ ꯈꯔ ꯅꯨꯡꯉꯥꯏꯔꯦ ꯑꯃꯨꯛ
ꯎꯝ
ꯑꯗꯣ ꯑꯩꯈꯣꯏꯗꯤ ꯃꯇꯥꯏꯗ ꯑꯣꯏꯕꯕꯨꯒꯤ ꯈꯔ ꯐꯩ ꯑꯗꯣ ꯂꯧ ꯃꯌꯥꯏ ꯇꯥꯕ ꯎꯕꯁꯤꯡꯅꯤꯀꯣ
ꯎꯝ
ꯏꯁꯤꯡ ꯈꯔ ꯋꯥꯏꯑꯦ ꯃꯣꯏꯗꯤ ꯏꯁꯤꯡ ꯐꯪꯕꯗꯣ ꯈꯔ ꯋꯥꯕꯀꯣ
ꯎꯝ
ꯑꯩꯈꯣꯏꯁꯨ ꯀꯩꯅꯣ ꯇꯧꯕꯅꯦ ꯂꯧ ꯈꯣꯏꯔꯕꯅꯦ
ꯎꯝ ꯑꯩꯈꯣꯏꯒꯤ ꯂꯧꯕꯨꯛꯇꯣ
ꯑꯝ
ꯑꯗꯨꯗ ꯉꯥꯅꯦ ꯊꯔꯣꯏꯅꯦ ꯃꯌꯥꯝ ꯂꯩꯌꯦ ꯑꯗꯣ ꯉꯥꯗꯣ ꯉꯁꯥꯏ ꯂꯧꯕꯨꯛꯇꯒꯤ ꯐꯔꯛꯄ ꯑꯗꯨ ꯑꯗꯨ ꯊꯣꯡꯒ ꯆꯥꯏꯌꯦ
ꯀꯩ ꯀꯔꯤ ꯉꯥꯔꯥ
ꯉꯥꯁꯦ ꯀꯔꯤ ꯍꯥꯏꯁꯦ ꯉꯥꯃꯨ ꯍꯥꯏꯕ꯭ꯔꯥ
ꯑꯣ ꯑꯣ
ꯃꯥꯟ ꯇꯨꯒꯅ ꯉꯥꯄꯔꯨꯝ ꯈꯔ ꯐꯥꯏꯌꯦ
ꯉꯥꯄ꯭ꯔꯨꯝꯒ ꯍꯪꯉꯣꯏꯒꯨꯝꯕꯗꯤ ꯐꯪꯗꯕ꯭ꯔꯥ
ꯍꯪꯉꯣꯏꯗꯤꯅꯦ ꯎꯝ
ꯅꯨꯡꯉꯕ ꯃꯇꯝꯗꯨ ꯐꯪꯗꯦ ꯍꯥꯏꯗꯤ ꯍꯧꯖꯤꯛꯀꯨꯝꯕ ꯑꯃ ꯅꯨꯡꯗꯥꯡꯗꯗꯤ ꯑꯗꯨꯝ
ꯑꯥ ꯑꯥ ꯍꯣꯏ ꯍꯟꯗꯗꯤ ꯍꯪꯉꯣꯏ ꯐꯥꯕ ꯆꯠꯂꯣ
ꯑꯁ ꯅꯍꯥꯟꯗ ꯅꯍꯥꯟꯗ ꯆꯠꯂꯅꯦ ꯉꯁꯤꯗꯤ ꯑꯁ ꯂꯧꯒꯦ ꯊꯕꯛ ꯃꯌꯥꯝ ꯆꯠꯄꯗꯤ ꯆꯠꯅꯤꯡꯕꯅꯦ ꯑꯗꯥ ꯋꯥꯔꯕꯀꯣ ꯎꯝ ꯑꯗꯨ ꯊꯥꯔꯣꯏꯁꯨ ꯈꯣꯠꯂꯦ ꯑꯗꯨꯒ ꯊꯔꯣꯏꯗꯤ ꯍꯌꯦꯡ ꯅꯨꯡꯗꯥꯡꯒꯤ ꯌꯦꯟꯁꯥꯡ ꯑꯣꯏꯗꯣꯏꯔꯥ ꯈꯪꯗꯦ
ꯊꯔꯣꯏꯀꯣ ꯑꯩꯁꯨ ꯊꯔꯣꯏ ꯆꯥꯅꯤꯡꯉꯤ
ꯎꯝ ꯑꯗꯨꯝ ꯆꯨꯞꯄ ꯌꯥꯝ ꯅꯨꯡꯉꯥꯏꯀꯣ ꯍꯥꯎꯋꯦ
ꯍꯥꯎꯋꯦ ꯊꯔꯣꯏꯗꯤ ꯍꯧꯖꯤꯛ ꯊꯔꯣꯏ ꯍꯥꯎꯕ ꯃꯇꯝ ꯑꯣꯏꯌꯦ ꯃꯣꯏ ꯃꯆꯥ ꯄꯨꯗꯕꯗꯤ ꯃꯀꯣ ꯇꯦ ꯑꯗꯒꯤ ꯍꯥꯎꯕꯅꯤ
ꯑꯣꯏ ꯑꯣꯏꯕꯀꯣ ꯑꯗꯨꯒ ꯏꯔꯣꯝꯕꯁꯨ ꯑꯁ ꯌꯥꯝ ꯍꯥꯎꯋꯦ
ꯊꯔꯣꯏꯗꯣ ꯑꯩꯗꯤ ꯂꯥꯏ ꯊꯔꯣꯏ ꯑꯆꯧꯕꯗꯣ
ꯎꯝ
ꯑꯗꯨꯝꯕꯗꯣ ꯆꯥꯅꯤꯡꯉꯤ
ꯑꯆꯧꯕꯗꯣ
ꯑꯆꯧꯕꯗꯨ ꯆꯠꯅꯤꯡꯉꯦ
ꯂꯥꯏ ꯊꯔꯣꯏ ꯂꯧꯗꯒꯨꯝꯕ ꯆꯤꯡꯗꯒꯨꯝꯕ ꯃꯊꯟ ꯃꯊꯟꯇ ꯂꯩꯕꯗꯨꯔꯣ
ꯎꯝ ꯂꯥꯏꯊꯔꯣꯏ ꯈꯔ ꯆꯥꯎꯕꯗꯣ
ꯑꯗꯨ ꯆꯥꯅꯕ꯭ꯔꯣꯅꯦ
ꯎꯝ ꯆꯥꯏꯌꯦ ꯃꯊꯟ ꯃꯊꯟ ꯂꯩꯕꯗꯨꯅ ꯇꯦꯍꯦ ꯅꯪꯅ ꯍꯥꯏꯕꯗꯨꯗꯤ ꯈꯪꯉꯦ ꯅꯠꯇꯦ ꯂꯧꯕꯨꯛꯇ ꯂꯥꯏꯊꯔꯣꯏ ꯍꯥꯏꯅ ꯇꯣꯉꯥꯟꯅ ꯈꯔ ꯊꯔꯣꯏꯗ ꯈꯤꯇꯪ ꯆꯥꯎꯕ ꯑꯃ ꯂꯩꯕꯅꯦ
ꯑꯣ
ꯗꯨꯗꯣ ꯅꯪꯅ ꯍꯥꯏꯕꯗꯤ ꯌꯥꯝ ꯑꯆꯧ ꯑꯆꯧꯕꯗꯨ ꯅꯠꯇ꯭ꯔꯣ ꯑꯗꯨꯗꯤ ꯆꯥꯕ ꯌꯥꯗꯦꯗ ꯃꯊꯟ ꯃꯊꯟꯇ ꯌꯥꯝ ꯆꯥꯎꯕ ꯂꯩꯕꯗꯣ ꯑꯗꯨꯅ ꯇꯦꯍꯦ ꯅꯪꯁꯨ ꯂꯧꯕꯨꯛꯇ ꯐꯪꯕ ꯍꯥꯏꯕꯅꯦ
ꯑꯣ
ꯇꯤꯡꯈꯥꯕꯤꯒꯨꯝꯕꯀꯣ
ꯑꯣ ꯑꯣ ꯑꯣ ꯅꯤꯡꯈꯥꯕꯤ ꯍꯥꯏꯕ꯭ꯔꯥ ꯀꯟꯕꯗꯣ
ꯑꯥ ꯀꯟꯕ ꯅꯠꯇꯦꯍꯦ ꯊꯣꯠꯄ ꯅꯥ ꯄꯨꯈ꯭ꯔꯤꯗꯒꯨꯝꯕ ꯂꯩꯕ ꯌꯥꯝ ꯊꯣꯠꯄ ꯑꯃ ꯂꯩꯕꯅꯦ ꯈꯇꯛ ꯇꯧꯔꯒꯀꯣ
ꯎꯝ ꯑꯩꯗꯤ ꯑꯁ ꯃꯃꯤꯡꯁꯦ ꯈꯪꯗꯦꯅꯦ ꯑꯗꯨꯝ ꯑꯩꯗꯤ ꯃꯈꯜ ꯃꯈꯥꯕꯨꯗꯤ ꯌꯥꯝ ꯂꯩꯌꯦꯗꯣ
ꯑꯗꯨꯒ ꯊꯔꯣꯏ ꯃꯊꯨꯟ ꯁꯥꯡꯕꯗꯣ ꯃꯥꯒꯤ ꯃꯅꯤꯡ ꯁꯥꯡꯕꯗꯣ ꯑꯗꯨꯁꯨ ꯀꯩꯅꯣ ꯑꯣꯏꯌꯦ ꯂꯥꯏ ꯊꯔꯣꯏ ꯍꯥꯏꯅ ꯈꯪꯅꯩꯌꯦ
ꯇꯨꯔꯦꯟꯗ ꯂꯩꯕꯗꯨꯔꯥ
ꯑꯥ ꯃꯅꯤꯡ ꯁꯥꯡꯕꯗꯣ
ꯑꯣ ꯑꯩꯈꯣꯏꯗꯤꯅꯦ ꯑꯗꯨꯝ ꯍꯥꯃꯦꯡ ꯊꯔꯣꯏ ꯍꯥꯃꯦꯡ ꯃꯊꯤ ꯊꯔꯣꯏ ꯍꯥꯏ
ꯃꯥꯒꯤ ꯊꯔꯣꯏꯒꯤ ꯃꯊꯨꯟꯗꯣꯀꯣ ꯌꯥꯝ ꯁꯥꯡꯉꯦ ꯍꯥꯏꯅ ꯂꯥꯏ ꯊꯔꯣꯏꯅ
ꯑꯩꯈꯣꯏꯗꯤ ꯀꯩꯅꯣ ꯇꯧꯕꯀꯣ ꯍꯃꯦꯡ ꯍꯃꯦꯡ ꯃꯊꯤ ꯃꯂꯦꯅ
ꯑꯥ
ꯍꯃꯦꯡ ꯃꯊꯤ ꯊꯥꯔꯣꯏ ꯍꯥꯏ ꯑꯗꯨꯝ ꯈꯪꯅꯩ
ꯎꯝ ꯃꯥ ꯃꯐꯝ ꯃꯐꯝꯒꯤ ꯖꯒꯥ ꯖꯒꯥꯒꯤ ꯂꯣꯟꯅꯤꯗꯀꯣ ꯑꯗꯨꯕꯨꯗꯤ
ꯎꯝ ꯃꯥꯅꯦ ꯃꯥꯅꯦ
ꯃꯥ ꯃꯥꯒꯤ ꯈꯟꯅꯕꯤ
ꯎꯝ
ꯅꯣꯏ ꯏꯃꯨꯡꯁꯤꯡꯗꯤ
ꯑꯩ ꯏꯃꯨꯁꯤꯟ ꯑꯁ ꯀꯩꯅꯣꯗ ꯃꯄꯥꯟꯗ ꯋꯥꯔꯤ ꯁꯍꯧꯏ ꯑꯩꯅ ꯐꯃꯨꯡꯗ ꯍꯤꯞꯂꯒ ꯂꯩꯕꯀꯣ
ꯎꯝ ꯅꯣꯏꯃ ꯑꯩꯈꯣꯏꯗꯤ ꯅꯥꯗꯦꯀꯣ
ꯅꯥꯗꯦ ꯍꯣꯏ ꯏꯃꯨꯡꯗ ꯅꯥꯕ ꯈꯣꯠꯄ ꯑꯝꯇ ꯂꯩꯇꯦ
ꯑꯥ ꯑꯥ ꯐꯩꯌꯦ
ꯌꯥꯝ ꯅꯨꯡꯉꯥꯏꯅ ꯄꯥꯜꯂꯤ ꯍꯟꯗꯛ
ꯅꯥꯗꯕꯤꯗ ꯅꯨꯡꯉꯥꯏꯅ ꯂꯩꯌꯣ
ꯅꯣꯏ ꯁꯤꯡꯗꯤ ꯑꯗꯨꯝ ꯅꯨꯡꯉꯥꯏꯅ ꯂꯩꯔꯝꯅꯤ ꯎꯝ ꯌꯥꯝꯅ ꯐꯔꯕꯅꯦ ꯑꯗꯣ ꯃꯤ ꯑꯇꯩꯗꯤ ꯑꯁ ꯌꯥꯝꯅ ꯎꯝ ꯎꯝ ꯆꯠꯊꯣꯛ ꯆꯠꯁꯤꯟ ꯌꯥꯝꯅ ꯀꯩꯅꯣ ꯇꯧꯅꯤꯡꯉꯁꯨ ꯅꯥꯕ ꯈꯣꯠꯄꯒꯤ ꯃꯥꯒꯤ ꯐꯃꯨꯡꯗ ꯑꯗꯨꯝ ꯂꯩꯕꯗꯣ ꯑꯩꯈꯣꯏꯗꯤ ꯑꯗꯨꯒꯨꯝꯕꯗꯤ ꯊꯦꯡꯅꯗꯦ
ꯑꯩꯈꯣꯏꯔꯣꯗꯝꯪꯁꯤ ꯃꯤ ꯂꯩꯇꯕ ꯑꯃ ꯌꯥꯎꯋꯦ ꯍꯥꯏꯕꯗꯤ ꯑꯩꯈꯣꯏꯒ ꯂꯣꯟ ꯃꯥꯟꯅꯗꯕꯀꯣ ꯑꯍꯟ ꯑꯣꯏꯔꯒ ꯑꯗꯨꯝ ꯅꯥꯔꯒ ꯂꯩꯇꯕ
ꯆꯍꯤ ꯀꯌꯥ ꯁꯨꯔꯛꯀꯦ
ꯆꯍꯤ ꯌꯥꯝꯃꯃꯅꯤꯗ ꯃꯔꯐꯨ ꯑꯃ ꯁꯨꯔꯝꯒꯗ꯭ꯔꯥ
ꯅꯨꯄꯤꯔ ꯅꯨꯄꯥꯔ
ꯅꯨꯄꯥꯅꯤ ꯑꯍꯟꯅꯤꯗ ꯑꯍꯟꯒꯤ ꯂꯥꯏꯅꯥ ꯑꯣꯏꯅ ꯅꯥꯔꯒ ꯑꯗꯨꯝ ꯂꯩꯇꯕꯀꯣ
ꯅꯣꯏ ꯌꯨꯝꯒꯥꯗ
ꯂꯥꯞꯄꯤꯗ ꯑꯩꯈꯣꯏꯗꯤ ꯇꯥꯗꯕ꯭ꯔꯥ ꯇꯥꯗ꯭ꯔꯕꯣ ꯀꯩꯒꯤꯅ ꯇꯨꯃꯤꯟ ꯂꯩꯈ꯭ꯔꯦ ꯑꯩ ꯏꯊꯟꯇ ꯂꯩꯈ꯭ꯔꯦ ꯑꯗꯨꯏꯗꯤ ꯅꯣꯏ ꯃꯥꯏ ꯂꯥꯛꯇꯕꯒꯤꯔ ꯀꯩꯅꯣ ꯇꯨꯃꯤꯟꯅ ꯂꯩꯈ꯭ꯔꯦꯅꯦ